ꯍꯜꯂꯣ ꯀꯩꯗꯧꯔꯤꯒꯦ
ꯃꯄꯥꯟꯗ ꯁꯤ ꯋꯥꯔ ꯁꯃꯤꯠꯇꯨꯗ ꯐꯝꯔꯒ ꯂꯥꯛꯑꯦ ꯂꯥꯛꯑꯣ ꯅꯪꯁꯨ
ꯉꯥꯏꯍꯦ ꯑꯩꯗꯤ ꯁꯪꯗ꯭ꯔꯦ
ꯀꯔꯤ ꯊꯕꯛ ꯇꯧꯔꯒ ꯂꯩꯗꯅꯣ ꯍꯧꯖꯤꯛ
ꯑꯩ ꯃꯃꯥꯁꯥꯔꯤ
ꯍꯧꯖꯤ ꯄꯣ
ꯑꯉꯥꯡꯄ ꯑꯃ ꯂꯩꯔꯤꯅꯦ
ꯀꯥꯞꯇꯤ ꯀꯥꯞꯇ꯭ꯔꯣ ꯇꯨꯝꯔꯒ ꯂꯥꯛꯑꯕ ꯈ꯭ꯔꯥ
ꯇꯨꯝꯃꯦ ꯍꯣꯏ ꯇꯨꯝꯃꯦ ꯑꯩ ꯄꯥꯝꯕꯅꯦꯦ ꯀꯥꯞꯇꯦ ꯍꯧꯖꯤꯗꯤ
ꯅꯨꯄꯤꯔꯣ ꯅꯨꯄꯥꯔꯣ ꯅꯣꯏꯅ ꯆꯦ ꯦ ꯑꯉꯥꯡꯗꯣ
ꯅꯨꯄꯥ ꯅ ꯅꯨꯄꯥ ꯄ
ꯐꯩꯅ ꯃꯁꯥꯀꯁꯨ ꯈꯥꯡꯗꯅꯤ ꯍꯣꯏ ꯌꯥꯝ ꯏꯪꯉꯦ ꯉꯁꯥꯏꯒꯤ ꯍ ꯏꯟꯇꯔꯚꯤꯌꯨ ꯆꯠꯄꯅꯦꯕ ꯑꯁꯦ ꯇꯥꯪꯈꯨꯜ ꯑꯒꯦꯟꯌꯦ ꯗꯨ ꯑ ꯆꯂꯒ ꯑꯗꯣ ꯌꯨꯝꯗ ꯍꯥꯏꯕꯗꯤ ꯔꯦꯟ ꯔꯦꯟ ꯎꯝ ꯗꯃꯣ ꯍꯅꯤꯡꯒꯥꯏꯇꯣ ꯁꯃꯥꯟꯒꯤ ꯇꯟꯕꯥ ꯆꯪꯅꯤꯡꯉꯥꯏ ꯑꯗꯨꯒ ꯑꯁ ꯈꯔ ꯀꯣꯏꯊꯣꯛꯁꯦ ꯏꯪꯕ ꯃꯐꯝꯗ ꯍꯥꯏꯔꯒ ꯁꯤꯁꯦ ꯋꯥꯔ ꯁꯤꯃꯤꯇꯔꯤꯗ ꯂꯥꯛꯑꯒ ꯐꯝꯃꯒ ꯂꯩꯌꯦ ꯉꯁꯥꯏꯗꯒꯤꯅꯦ
ꯑꯗꯨꯅ ꯐꯩ ꯅꯨꯡꯁꯥ ꯌꯥꯝ ꯁꯥꯏ ꯆꯠꯊꯣꯛꯀꯅꯨ ꯑꯣꯏ ꯊꯕꯛ ꯑꯝꯇ ꯂꯩꯇꯦ
ꯎꯝ ꯍꯣꯏ ꯂꯩꯇꯦ ꯍꯧꯖꯤꯛꯄꯨꯗꯤ ꯌꯥꯝ ꯏꯪꯉꯦ ꯁꯤꯗꯗꯤ ꯇꯨꯝꯕ ꯇꯨꯝꯅꯤꯡꯕ ꯍꯧꯔꯦꯍꯦ
ꯐꯛ ꯄꯨꯔ ꯆꯠꯂꯣ ꯀꯩꯅꯣ꯫ ꯐꯤ ꯑꯃꯥ ꯄꯨꯔꯒ
ꯁꯦꯡꯕꯥ
ꯑꯩ ꯆꯠꯊꯣꯛꯄ ꯌꯥꯗꯧ ꯃꯥꯟꯗꯦꯗ
ꯄꯥꯔꯃꯤꯁꯟ ꯅꯤꯔꯣ ꯐꯖꯅꯥ ꯑꯍꯥꯍꯥ ꯐꯂꯦꯛ ꯄꯦꯁꯟꯀ ꯊꯥꯔꯒ ꯆꯠꯄ ꯌꯥꯕ꯭ꯔꯥ ꯍꯥꯏꯅ ꯎꯪ ꯃꯤ ꯃꯤ ꯑꯃ ꯊꯤꯔꯣꯅꯦ ꯑꯗꯨ ꯅꯨꯃꯤꯠꯇ ꯅꯪ ꯔꯤꯄ꯭ꯂꯦꯁ ꯇꯧꯅꯤꯡꯉꯥꯏ ꯍꯥ ꯍꯥ ꯍꯥ
ꯅ ꯇꯧꯕꯤꯒꯦꯔꯥ ꯁ꯭ꯇꯦꯇꯁꯇ ꯊꯝꯕꯤꯌꯣ ꯍꯣꯏ ꯄꯩꯁꯥ ꯈꯔ ꯄꯤꯒꯦ ꯀꯥꯏꯅ ꯁꯦ ꯏꯍꯤ ꯍꯤ
ꯕꯥ ꯀꯥꯏ ꯑꯥ ꯁꯦꯔꯦꯁ ꯑꯣꯏꯔꯒ
ꯇꯧ ꯆꯠꯀꯦ ꯍꯥꯏꯅꯥꯀꯣ ꯑꯩ ꯆꯠꯅꯤꯡꯉꯦ ꯎꯄꯥꯏ ꯂꯩꯩꯇꯦ꯫
ꯉꯁꯥꯏ ꯏꯕꯥꯅꯤ ꯂꯥꯛꯄ ꯀꯥꯟꯗ ꯃꯤ ꯂꯩꯔꯝꯗꯦꯕ ꯍꯧꯖꯤꯛꯁꯦ ꯃꯤ ꯂꯥꯛꯅꯔꯦ ꯍꯥꯏꯕꯗꯤ ꯈꯔ ꯁ ꯏꯕꯤꯅꯤꯡ ꯈꯔ ꯑꯣꯏꯕꯅꯤꯅ
ꯎꯝ ꯈꯖꯤꯛꯗꯨꯝ ꯂꯩꯔꯣ ꯀꯅꯥ ꯀꯅꯥꯔꯣ
ꯏꯅꯥꯎꯄꯤ ꯏꯕꯅꯤꯅꯤꯗ
ꯑꯣ
ꯁꯥꯕꯗꯣ ꯂꯣꯏꯔꯦ ꯅꯣꯏ ꯑꯁꯦ ꯔꯦꯟ ꯃꯐꯝꯗꯣ ꯑꯩꯁ
ꯑꯥ ꯑꯈꯣꯏꯁꯨ ꯁꯥꯕꯅꯦ ꯏꯆꯦꯗꯤ ꯐ꯭ꯂꯣꯔꯗ ꯍꯤꯞꯄꯒ ꯂꯩ ꯁꯥꯃꯟꯕꯩ ꯍꯣꯏ ꯖꯤꯡꯒꯥꯗꯣ ꯈꯔ ꯅꯦꯝꯕꯒꯤꯀꯣ ꯍꯣꯏꯗꯤ ꯐꯦꯟꯁꯨ ꯊꯥꯕ ꯌꯥꯗꯦ ꯑꯉꯥꯡ ꯂꯩꯕꯅꯤꯅ
ꯑꯩꯈꯣꯏ ꯁꯤ ꯉꯔꯥꯡ ꯅꯨꯡꯗꯥꯡꯗꯣ ꯐꯦꯟ
ꯎꯝ
ꯊꯥꯔꯒ ꯑꯣꯐ ꯇꯧꯔꯗꯤ ꯌꯥꯗ꯭ꯔꯦꯕ ꯑꯗꯨꯒꯤ ꯑꯩꯗꯤ ꯍꯥꯏꯕꯗꯤ ꯍꯥꯟꯅ ꯑ ꯍꯥꯏꯕꯗꯤ ꯅꯍꯥꯟꯁꯦ ꯑꯗꯨꯝ ꯐꯦꯟ ꯊꯥꯗꯦꯅ ꯑꯩꯈꯣꯏ ꯑꯥ ꯃꯈꯥꯗ ꯂꯩꯕ ꯀꯥꯟꯗꯗꯤ ꯉꯔꯥꯡ ꯅꯨꯡꯗꯥꯡꯗꯤ ꯐꯩꯟ ꯑꯗꯨꯝ ꯊꯥ ꯕꯒꯤꯗꯣ ꯃꯈꯣꯟ ꯌꯥꯝ ꯀꯜꯂꯒꯀꯣ ꯇꯨꯝꯕꯁꯤꯒ ꯍꯣꯏꯇ ꯇꯨꯝꯗꯤ ꯇꯨꯝꯃꯤꯗꯨ ꯑꯣꯏꯔꯁꯨ ꯀꯩ ꯍꯥꯏꯗꯣꯏꯔꯥ ꯃꯈꯣꯟꯗꯨꯅꯀꯣ ꯈꯔ ꯗꯤꯁꯇꯥꯕ ꯗꯤꯁꯇꯥꯕ ꯑꯣꯏꯔꯦ ꯑꯩꯒꯤꯗꯤ
ꯍꯣꯏ ꯐꯨ ꯐꯦꯟ ꯑꯩꯗꯤ ꯐꯦꯟ ꯊꯥꯔ ꯇꯨꯝꯕꯁꯨ ꯍꯩꯇꯦ ꯑꯦ ꯀꯣꯛ ꯆꯤꯛꯑꯦ
ꯎꯝ ꯑꯗꯨꯃꯥꯏꯅ ꯇꯧꯋꯦ ꯑꯩꯗꯤ ꯀꯥꯡꯈꯟ ꯌꯥꯎꯕꯅꯤꯅ ꯀꯩꯁꯨ ꯇꯧꯗꯔ꯭ꯦ ꯉꯔꯥꯡꯗꯤ
ꯐꯦꯟ ꯑꯣꯟ ꯇꯧꯔꯒ ꯍꯨꯝ ꯇꯨꯝꯕꯗꯣ ꯑꯩ ꯍꯩꯖꯕꯅꯤ ꯌꯨꯝꯗꯁꯨ ꯌꯨꯝ ꯆꯅꯤꯡꯒꯔ꯭ꯦ ꯑꯩꯗꯤ ꯑꯁ
ꯍꯣꯏ ꯆꯠꯅꯤꯡꯂꯝꯒꯅꯤ ꯅꯪꯗꯦ ꯌꯨꯝꯗ ꯐꯖꯅ ꯂꯥꯒ ꯄꯣꯊꯥ ꯊꯥꯔꯒꯀꯣ ꯑꯍ
ꯑꯩ ꯃꯈꯥ ꯊꯥꯔ ꯇꯨꯝꯃꯤꯅꯤꯅꯦ ꯁꯤꯗ ꯋꯥꯔꯦ ꯋꯥꯔꯦ ꯋꯥꯔꯦ
ꯎꯝ ꯑꯗ ꯆꯥꯒꯨꯝꯕꯗꯤ ꯅꯪꯅ ꯊꯣꯡꯕ꯭ꯔꯅꯦ
ꯆꯥꯔꯣ ꯎꯝ ꯊꯣꯡꯕꯅꯦ ꯉꯁꯤꯗꯤ ꯑ ꯑꯌꯨꯛꯇꯀꯤꯗꯤ ꯏꯆꯦ ꯊꯣꯡꯉꯦ ꯃ ꯑꯩꯅ ꯑꯉꯥꯡ ꯄꯝꯃꯦ ꯃꯥꯅ ꯊꯣꯡꯉꯦ ꯃꯥꯅ ꯊꯣꯡꯕꯅ ꯈꯔ ꯍꯥꯎꯋꯦ ꯍꯥꯏ ꯑꯩ ꯑꯩꯗꯣ ꯀꯩ ꯍꯥꯏꯁꯤꯔꯥ ꯇꯟꯕꯒꯤꯀꯣ
ꯇꯂꯦꯗꯤ ꯆꯥꯛꯄꯣ ꯍꯣꯏꯇ ꯍꯥꯎꯗꯕꯅꯤ ꯇꯟꯕꯩꯗꯤ ꯇꯟꯗꯒ ꯊꯣꯡꯕꯁꯦ ꯍꯥꯎꯇꯕꯅꯤ ꯄꯨꯛꯅꯤꯡ ꯆꯪꯗꯕꯅꯤꯅ ꯑꯗꯨꯝ ꯃꯨꯜꯂꯗꯤ ꯌꯥꯔꯦ ꯍꯥꯏꯕꯒꯤ ꯚꯍꯥꯕ ꯇꯨꯅꯤꯕ
ꯎꯝ ꯍꯣꯏ ꯑꯗꯣ ꯐꯤꯕꯝꯗꯨꯁꯨ ꯀꯤꯠꯆꯟ ꯀꯤꯠꯆꯟꯒꯤ ꯐꯤꯕꯝꯗꯨꯁꯨ ꯀꯣ ꯏꯟꯇꯔ꯭ꯦꯁ ꯌꯥꯎꯗꯕꯗꯨ ꯑꯩꯈꯣꯏꯗꯤ ꯄꯪꯂꯪ ꯂꯩꯔꯤꯅꯦ
ꯐꯔꯝꯒꯅꯤꯗ ꯑꯩꯈꯣꯏꯗꯒꯤ ꯍꯥꯏꯔꯗꯤ
ꯍꯥ
ꯎꯝ ꯃꯥꯟꯅꯩꯗ ꯅꯣꯏ
ꯆꯪꯗꯤ ꯆꯪꯔꯕꯣ ꯑꯩ ꯏꯅꯥꯎꯅꯨꯄꯤ ꯃꯣꯏꯗ ꯅꯍꯥꯟꯗꯣ
ꯆꯪꯗ꯭ꯔꯤꯌꯦ ꯑꯩ
ꯃꯊꯛꯇꯅꯤꯕ ꯑꯗꯣ ꯎꯝ ꯖꯤꯡꯒꯔ ꯈꯥꯕꯒꯤ ꯑꯁ ꯌꯥꯝꯅ ꯁꯥꯏꯕ ꯁꯥ ꯁꯥꯕꯒ ꯖꯤꯡꯒꯔꯁꯨ ꯑꯣꯏꯕꯅꯤꯅ ꯋꯥꯜꯗꯣ
ꯎꯝ ꯖꯤꯡꯒꯔ ꯈꯕꯥꯁꯦ ꯍꯣꯏ ꯁꯥꯗꯤ ꯁꯥꯕꯅꯦ ꯑꯩꯈꯣꯏꯅ ꯃꯅꯨꯡꯗ ꯃꯅꯨꯡ ꯑꯥ ꯃꯅꯨꯡꯗ ꯑꯣꯏꯅ ꯈꯥꯕꯒꯤ ꯀꯩꯝꯇꯗꯤ ꯇꯧꯗꯦ
ꯑꯗꯨꯒ ꯏꯁꯤꯡꯁꯨ ꯌꯥꯝꯅ ꯀꯩ ꯍꯥꯏꯗꯣꯏꯔ ꯑꯍꯥꯍꯥ ꯃꯔꯥꯡ ꯀꯥꯏ ꯏꯁꯤꯡ ꯅꯨꯡꯉꯥꯏꯇꯦ ꯍꯣꯏ ꯃꯣꯏ
ꯑꯗꯨꯗꯤ ꯅꯨꯡꯉꯥꯏ ꯑꯩꯈꯣꯏ ꯑꯗꯨꯝ ꯑꯩꯗꯤ ꯐꯤ ꯅꯨꯪꯇꯤꯒꯤ ꯁꯨꯕꯒꯤꯀꯣ ꯁꯤꯟꯇꯦꯛꯁ ꯑꯃ ꯂꯣꯏꯁꯤꯟ ꯑꯩꯅ ꯏꯁꯤꯡ ꯑꯩꯗꯤ ꯏꯁꯤꯡ ꯆꯥꯔꯒ ꯂꯩꯔꯤꯅꯦ ꯁꯤꯗ ꯃꯣꯏ ꯍꯥꯟꯅ ꯂꯩ ꯂꯩꯕ ꯀꯥꯟꯗꯗꯤ ꯁꯤꯟꯇꯦꯛꯁꯁꯦ ꯂꯣꯏꯁꯤꯟꯂꯝꯝꯃꯣꯏꯕ ꯑꯩꯗꯤ ꯑꯉꯥꯡꯒꯤ ꯐꯤ ꯁꯨꯕꯋꯣ ꯀꯔꯤ ꯀꯔꯤ ꯇꯧꯕꯒꯤꯀꯣ ꯑꯁ ꯂꯣꯏꯔꯦ ꯑꯩꯅ ꯂꯣꯏꯅ ꯁꯤꯖꯤꯟꯅꯔꯤꯅꯤꯅꯦ
ꯍꯞꯇꯥꯗ ꯀꯌꯥꯔꯛ ꯇꯥꯕ꯭ꯔꯥ ꯅꯣꯏ
ꯏꯁꯤꯡ ꯑꯝ ꯑꯅꯤ ꯑꯍꯨꯝꯔꯛ ꯇꯥꯔꯝꯅꯦ ꯍꯞꯇꯥꯗ ꯀꯣ
ꯑꯌꯥ ꯌꯥꯝ ꯐꯩꯌꯦ ꯍꯣ ꯑꯗꯨꯗꯤ
ꯇꯥꯏ ꯉꯔꯥꯡ ꯅꯍꯥꯟ ꯇꯥꯏ ꯉꯁꯤꯁꯨ ꯇꯥꯏ ꯑꯅꯤꯔꯛ ꯑꯍꯨꯝꯔꯛ ꯑꯣꯏꯔꯝꯅꯦ
ꯉꯁꯤ ꯇꯥꯏ ꯍꯥꯏ ꯑꯗꯣ ꯏꯅꯥꯎꯅꯨꯄꯥ ꯃꯥ ꯂꯩꯕꯗ ꯁꯦꯟꯇꯦꯛꯁ ꯀꯐꯨꯜ ꯊꯟꯗꯦ ꯍꯥꯏꯅꯦ
ꯑꯣ ꯏꯁꯤꯡꯗꯣ ꯌꯥꯝ ꯌꯥꯝꯅ ꯇꯥꯔꯗꯤ ꯏꯁꯤꯡ ꯌꯥꯝꯅ ꯇꯥꯔꯗꯤ ꯀꯩꯅꯣ ꯀꯨꯏꯅ ꯂꯥꯛꯇꯕꯅꯤ ꯑꯗꯨꯒ ꯑ ꯒꯗꯤꯗꯤ ꯂꯥꯛꯑꯗꯦ ꯀꯨꯏꯗꯃꯤ ꯆꯠꯄꯅꯤ
ꯐꯪꯗ꯭ꯔꯦꯁ ꯏꯁꯤꯡꯁꯦ ꯋꯥꯒꯅꯤ
ꯏꯁꯤꯡꯗꯤ ꯅꯨꯡꯉꯥꯏꯌꯦ ꯑꯁꯤꯗꯗꯤ ꯏꯁꯤꯡ ꯑꯁ ꯃꯔꯥꯡ ꯀꯥꯏꯔꯦ ꯀꯥꯏꯔꯦꯗ ꯁꯤꯖꯤꯟꯅꯕ ꯃꯇꯝꯗ ꯑꯗꯨꯝ ꯁꯤꯖꯤꯟꯅꯔꯦ ꯐꯤꯁꯨ ꯁꯨꯕ ꯅꯨꯡꯉꯥꯏꯔꯦ ꯎꯝ
ꯐꯤꯒ ꯁꯨꯅꯤꯡꯉꯥꯏ ꯏꯁꯤꯡ ꯌꯥꯎꯔꯒ
ꯑꯁ ꯑꯩꯗꯤ ꯈꯣꯠꯇꯣ ꯑꯩ ꯈꯨꯠꯀꯁꯦ ꯌꯥꯗ꯭ꯔꯕꯅꯦꯍ ꯐꯤ ꯁꯨꯕꯦ ꯒ꯭ꯂꯣꯚꯁ ꯍꯥꯕꯒ ꯁꯨꯔꯤꯅꯦ ꯌꯥꯗ꯭ꯔꯦ ꯍ ꯊꯣꯛꯂꯛꯄꯗꯣ ꯉꯥꯟꯁꯤꯂ ꯄꯨꯅꯤ ꯎꯝ ꯌꯥꯗ꯭ꯔꯦ
ꯅꯪꯒꯤ ꯏꯁꯀꯤꯟꯗꯣ ꯀꯩ ꯍꯥꯏꯗꯣꯏꯔꯥ
ꯄꯥꯕꯒꯤ ꯑꯩꯒꯤꯗꯣ ꯄꯥꯕꯒꯤꯅꯦꯕ ꯎꯝ ꯑꯗꯨ ꯌꯨꯝꯗꯁꯨ ꯀꯩꯇ ꯈꯨꯠꯅ ꯄꯥꯛ ꯁꯨꯒꯟꯗ ꯗꯅ ꯃꯦꯆꯤꯟꯗ ꯑꯣꯏꯅ ꯑꯦ ꯑꯗꯨꯝ ꯊꯥꯔ ꯇꯧꯕꯗꯣ ꯌꯥꯗ꯭ꯔꯦ
ꯦ ꯅꯤꯡꯉꯦ ꯀꯥꯏꯅꯣ
ꯑꯗꯨ ꯗꯥꯛꯇ ꯂꯩ ꯍꯧꯔꯤꯦ ꯀꯣ ꯀꯣꯠꯇꯣ ꯌꯥ
ꯑꯗꯣ ꯀꯁꯅ ꯇꯥꯏꯣ ꯐꯥꯅꯤꯡꯉꯥ
ꯄꯨꯝꯁ ꯇꯥꯏꯗ ꯌꯥ ꯍꯣꯏ ꯍꯣꯔꯅ ꯂꯩ ꯇꯥꯔꯦ ꯒ꯭ꯂꯣꯞꯁ ꯍꯥꯔꯒ ꯁꯨꯔꯤꯅꯤ
ꯌꯥꯏ ꯆꯪꯉꯁꯦ
ꯁꯣ ꯑꯅꯤ ꯑꯅꯤ ꯑꯅꯤ ꯑꯣꯏꯔꯦ ꯁꯤꯦꯒꯥꯏꯈ꯭ꯔꯕꯅꯦ
ꯑꯁ ꯄꯂ ꯅꯁꯨꯕꯕꯨ ꯃꯥꯔꯦꯒꯔꯤ ꯅꯁ
ꯍꯣꯏ ꯅꯤꯡꯠꯇꯤꯒꯤ ꯁꯨꯨꯔꯗ ꯗꯤ ꯑꯉꯥꯡꯒꯤ ꯑꯁ ꯍꯦꯟꯊ ꯁ ꯁꯨꯕꯗꯤ ꯀꯩꯅꯣ ꯇꯧꯋꯦ
ꯐꯥꯎꯕ ꯃꯐꯝꯗꯤ ꯑꯗꯨꯝ ꯅꯨꯡꯉꯥꯏꯕ꯭ꯔꯥꯗꯣ
ꯎꯝ ꯎꯅꯨꯡꯃ ꯀꯥꯏꯅ ꯅꯨꯡꯉꯥꯏꯗ
ꯆꯂ ꯑ ꯂꯥꯛꯄ ꯇꯁꯦ
ꯑꯩ ꯆꯠꯄ ꯌꯥꯗꯕꯩꯅꯤꯅꯦ ꯆꯠꯄ ꯌꯥꯔꯗꯤ ꯆꯠꯂꯅꯤ ꯊꯥ ꯑꯅꯤ ꯑꯍꯨꯝ ꯂꯩꯈꯤꯅꯤꯒ
ꯆꯅꯤ ꯑꯍꯨꯝ ꯊꯥ ꯑꯅꯤ ꯑꯍꯨꯝ ꯍꯥꯏꯔꯒ ꯂꯥꯁꯇ ꯗꯤꯁꯦꯝꯕꯔ ꯑ ꯍꯥꯏꯔꯛꯀꯗꯦ ꯅꯪꯒꯤ ꯛ ꯑꯦꯛꯁꯗꯦꯟ ꯑ ꯑꯃꯛ ꯑꯦꯛꯁꯤꯦꯟ
ꯗꯤꯁꯦꯝꯕꯔ ꯗꯤꯁꯦꯝꯕꯔꯗꯁꯨ ꯁꯤꯗ ꯂꯩꯗꯧ ꯃꯥꯜꯂꯦ ꯑꯩꯈꯣꯏ ꯑꯃꯨꯛꯀ ꯀꯩꯅꯣ ꯇꯧꯔꯤꯕ ꯑꯉꯥꯡꯗꯣ
ꯀ꯭ꯔꯤꯁꯃꯥꯁ ꯑꯗꯨ ꯑꯗꯨꯗ ꯁꯤꯗ ꯈ꯭ꯔꯤꯁꯃꯥꯁꯁꯨ ꯌꯥꯎ
ꯃꯤ ꯃꯤ ꯃꯤꯒꯤ ꯆꯥꯖ ꯆꯠꯄ ꯆ ꯍꯥꯏꯩꯇꯅꯦ ꯍꯥꯏꯗꯤ
ꯍꯣꯏ ꯅꯨꯡꯉꯥꯏꯔꯣꯏꯕ ꯀꯣ ꯐ꯭ꯔꯤ ꯑꯣꯏꯔꯣꯏ
ꯑ ꯃꯅ ꯄꯅꯦꯗꯤ ꯀꯣ ꯈꯔ ꯅꯨꯡꯉꯥꯏꯗꯧꯕ ꯅꯎꯅ ꯄꯤꯃꯗꯂꯌꯦꯦ ꯏꯆꯦꯒꯤ ꯑꯦ ꯏꯆꯦꯒꯤ ꯍꯥꯏ ꯏꯅꯦ ꯃꯆꯥꯅꯨꯄꯤ ꯂꯩꯌꯦ ꯦ ꯃ ꯀꯥꯒꯤ ꯕꯤꯜꯗꯤꯡꯅ ꯀ ꯏꯅꯦ ꯈꯈꯣꯏꯅꯦꯕ ꯏ ꯄꯑꯦ ꯃ ꯁꯟꯟꯅꯨꯄꯤ ꯀꯣ ꯃꯁꯤꯁꯤ ꯍꯥꯏꯅ ꯂꯩꯕꯅꯦ ꯑ ꯑꯗꯨ ꯑꯣꯏꯔꯁꯨ ꯈ ꯑ ꯑ ꯀꯩ ꯍꯥꯏꯁꯤꯔꯥ ꯌꯥꯝ ꯀ꯭ꯂꯣꯁ ꯑꯣꯏꯗꯕ
ꯑꯗꯨꯗ ꯑꯣꯏꯔꯗꯤ ꯅꯨꯡꯉꯥꯏꯔꯣꯏ ꯆꯠꯃꯤꯟꯅꯕꯒꯨꯝꯕ ꯀꯣꯏ ꯑꯗꯨꯃꯥꯏꯅ ꯇꯧꯕꯗꯣ ꯑꯗꯨꯗꯤ ꯅꯪ ꯈ꯭ꯔꯤꯁꯃꯥꯁ ꯁꯦ ꯌꯥꯎꯔꯦ ꯍꯥꯏꯕꯒꯨꯝ
ꯌꯥꯎꯅꯤꯑꯦ ꯍ
ꯎꯝ ꯅꯣꯏ ꯌꯥꯎꯗ꯭ꯔꯗꯤ ꯅꯨꯡꯉꯥꯏꯔꯣꯏꯗ ꯈ꯭ꯔꯤꯁꯃꯥꯁꯁꯦ ꯀꯩꯅꯣ ꯈ꯭ꯔꯤꯁꯃꯥꯁ ꯃꯥꯟꯔꯣꯏ
ꯑꯃꯔꯛ ꯂꯛꯄꯕꯨ ꯊꯥꯗꯣꯛꯄ ꯉꯝꯗ꯭ꯔꯦ ꯍꯦꯍꯦ ꯑ ꯑꯁꯦꯡꯕꯅꯦ ꯊꯥꯗꯣꯛꯄ ꯉꯝꯗꯦ ꯁꯤꯕꯨ ꯁꯤꯔꯁꯨ ꯑꯗꯨ ꯈ꯭ꯔꯤꯁꯃꯥꯁꯇꯤ ꯌꯥꯎꯗꯗꯤ ꯌꯥꯗꯦ ꯍꯥꯍꯥ ꯑꯗꯨ ꯑꯗꯨꯗꯤꯅꯦ ꯏꯟꯖꯣꯏ ꯇꯧꯍꯧꯗꯕꯁꯦ
ꯍꯟꯗꯛ ꯈ꯭ꯔꯤꯁꯃꯥꯁꯇꯤ ꯌꯥꯝ ꯥꯅꯨꯉꯥꯏꯒꯗꯕꯗꯤ ꯃꯥꯜ ꯈꯪꯗꯔꯦꯗ
ꯍꯣꯏ ꯅꯨꯡꯉꯥꯏꯔꯔꯦꯏ
ꯈꯔꯗꯤ ꯕꯑꯣꯔꯤꯡ ꯑꯣꯏꯔꯅꯤ ꯍꯣꯏ ꯆꯦꯟꯅꯈ꯭ꯔꯦ ꯑꯗꯨ ꯃꯤꯁꯤꯡ ꯁꯤ ꯂꯣꯏ ꯅ
ꯎꯝ ꯑꯩꯁꯨ ꯆꯠꯈ꯭ꯔꯒꯦ ꯑꯩꯁꯨ ꯑꯩꯁꯨ ꯆꯈ꯭ꯔꯁꯤꯔꯥ ꯈꯪꯗꯦ
ꯆꯂꯣ ꯆꯂꯣ ꯂꯩꯩꯔꯗꯤ
ꯍꯦ ꯑꯦ ꯀꯤꯁꯨ ꯀꯤꯌꯦ ꯈꯪꯗ ꯐꯥꯒꯤꯗꯧꯕꯅꯤꯗ ꯆꯦꯟꯕꯒꯥ ꯋꯥꯈꯟꯒ ꯂꯩꯇꯦꯗ
ꯂꯩꯗꯤ ꯂꯩꯔꯝ ꯒꯅꯤꯀꯣ
ꯂꯩꯇꯦ ꯀꯥꯏꯗꯒꯤ ꯂꯩꯏꯕꯨ ꯂꯩꯔꯗꯤ ꯅꯍꯥꯟ ꯆꯠ ꯅꯍꯥꯟꯅ ꯆꯈ꯭ꯔꯦ
ꯌꯨꯝ ꯄꯥꯏꯈꯔꯦ ꯍꯥꯏꯔꯒꯅꯤ
ꯂꯩꯕꯨ ꯂꯩꯔꯗꯤ ꯅꯍꯥꯟ ꯆꯠꯈꯦ ꯂꯩꯇꯕꯩ ꯃꯇꯝ ꯂꯦꯜꯂꯤꯅꯤꯥ ꯅꯦ ꯄꯨꯟꯁꯤꯁꯦ ꯑꯁꯤꯅꯦ ꯀꯩ ꯅꯣ
ꯄꯨꯟꯁꯤ ꯍꯥꯌꯕꯁꯦ ꯑꯁꯤꯅꯤꯅꯦ
ꯍꯣꯏ ꯑꯁꯤꯅꯦ
ꯑꯩꯁꯦ ꯍꯧꯖꯤꯛꯁꯦ ꯌꯨꯝ ꯆꯠꯈ꯭ꯔꯒꯦ
ꯍꯥ
ꯔꯦꯟꯗ ꯑꯃꯨꯛ ꯆꯠꯈ ꯍꯟꯈ꯭ꯔꯒꯦ ꯅꯠꯇꯦ ꯑꯩꯅ ꯍꯥꯏꯕꯗꯤ
ꯑꯣ ꯑꯣ ꯑꯣ ꯑꯣ ꯍꯜꯂꯣ ꯍꯜꯂꯣ ꯑꯗꯨꯗꯤ
ꯎꯝ ꯍꯣꯔꯦꯟ ꯇꯧꯔꯛꯑꯣꯀꯣ ꯎꯝ ꯊꯝꯃꯒꯦ
ꯑꯣꯀꯦ